ꯍꯦꯜꯂꯣ
ꯑꯣ
ꯒꯨꯠ ꯃꯣꯔꯅꯤꯡ
ꯀꯨꯝꯃꯥꯡ
ꯇꯥꯃꯣ ꯕ꯭ꯔꯦꯛꯐꯥꯁ ꯇꯧꯕꯤꯔꯔꯕꯣ
ꯆꯗ꯭ꯔꯤꯗ ꯏꯨ ꯀꯗꯤ
ꯑꯣ ꯇꯧꯔꯣꯏꯗ꯭ꯔꯣ ꯉꯁꯤꯗꯤ
ꯕ꯭ꯔꯦꯛꯐꯥꯁꯀ ꯇꯧꯅꯤꯡꯉꯥꯏ ꯂꯩꯇ꯭ꯔꯦ ꯆꯥꯛ ꯑꯣꯏꯅ ꯊꯣꯡꯉ ꯆꯥꯊꯣꯛꯑꯅꯤ ꯈꯔ ꯉꯟꯅ ꯊꯣꯡꯉꯒ
ꯑꯣ ꯕ꯭ꯔꯦꯛꯐꯥꯁꯀ ꯂꯩꯇ꯭ꯔꯦꯕ ꯒ꯭ꯔꯣꯁ
ꯂꯩ ꯁꯀꯔ ꯂꯩ ꯂꯟꯁ ꯟꯅꯔ ꯁꯂꯒꯥꯏꯅꯤ
ꯑꯣ
ꯌꯥꯝ ꯀꯟꯅ ꯋꯥꯔꯀꯥꯟꯗ ꯆꯥꯕꯩ ꯋꯥ ꯑꯩꯅ ꯃꯁꯤ ꯌꯥꯝ ꯀꯟꯅ ꯆꯥꯅꯤꯡꯗꯕꯁꯤꯗ
ꯑꯩꯈꯣꯏꯗꯤ ꯍꯛꯆꯥꯡ ꯐꯔ ꯂꯩꯔꯕꯅꯤꯅ ꯌꯥꯝ ꯀꯟꯅ ꯆꯥꯎꯥꯋꯦ ꯃꯊꯧ ꯇꯥꯗ꯭ꯔꯤꯑꯕ
ꯑ ꯑꯧ ꯑ ꯗꯀꯥ ꯇꯥꯔꯗꯤ ꯀꯩꯗꯧ
ꯃꯥꯅꯦ ꯃꯥꯅꯤ ꯀꯩꯗꯧꯅꯤ ꯀꯥꯟꯅꯗꯕꯗ
ꯍꯥꯏꯗꯤ ꯁꯦꯝ ꯁꯥꯕ ꯃꯇ ꯂꯧꯅꯤ ꯑꯗꯨ ꯑꯃꯨꯛ ꯆꯥ ꯂꯩꯅꯤ
ꯃꯥꯅꯦ ꯃꯥꯅꯦ ꯑꯆꯨꯝꯕꯥꯎ
ꯆ ꯍꯛꯆꯥꯡꯁꯦ ꯆꯣꯛꯊꯔꯀꯥꯟꯗ ꯑꯩꯅ ꯆꯥꯒꯦ ꯈꯟꯕ
ꯌꯥꯏ ꯌꯥꯏꯕ꯭ꯔꯣ ꯄꯩꯁꯥ ꯅꯨꯡꯁꯥꯒꯤꯗꯨ ꯈꯔ ꯁꯦꯚꯤꯡ ꯇꯧꯕ ꯌꯥꯕ ꯄꯣꯠꯇꯤ ꯅꯠꯇ꯭ꯔꯥ
ꯍꯥꯥ ꯍꯥꯥ ꯏꯟꯀꯝ ꯏꯁ ꯏꯀ꯭ꯋꯜ ꯇꯨ ꯑꯦꯛꯁꯄꯦꯟꯗꯤꯆꯔ ꯄ꯭ꯂꯁ ꯁꯦꯚꯤꯡ
ꯃꯥꯅꯦ ꯁꯨꯝꯃꯅꯤꯗꯨ
ꯏꯟꯀꯝꯁꯦ ꯁꯦꯚꯤꯡ ꯌꯥꯎꯗ꯭ꯔꯁꯨ ꯑꯦꯛꯁꯄꯦꯟꯗꯤꯆꯔꯒ ꯃꯥꯟꯅꯗꯣꯏꯅꯤꯀꯣ ꯀꯔꯤꯒꯨꯝꯕ ꯁꯦꯚꯤꯡꯁꯤꯅ ꯆꯦꯔꯣꯑꯣ ꯑꯣꯏꯇꯥꯔꯒꯗꯤ
ꯃꯥꯅꯦ ꯑꯅꯤꯗꯨꯅ ꯑꯅꯤꯗꯨꯅ ꯑꯣꯏꯒꯗꯣꯏꯅꯤ ꯑꯅꯤꯃꯛ ꯑꯅꯤꯃꯛ ꯂꯩꯕ ꯑꯅꯤꯃꯛꯇꯤꯗꯤ ꯑꯗꯨꯝ ꯂꯩꯔꯝꯒꯅꯤꯗꯤ ꯈꯜꯂꯤ ꯑꯃꯈꯛꯇꯅꯤ ꯂꯩꯔꯣꯏꯅꯤꯗꯤ ꯈꯜꯂꯤ
ꯅꯪꯅꯤ ꯉꯟꯅꯕ ꯍꯧꯒꯠꯂꯤꯏꯅꯦ ꯄꯨꯡ ꯀꯌꯥ ꯑꯋꯥꯏꯗ ꯇꯨꯝꯒꯦ
ꯑꯩ ꯑꯗꯨꯝ ꯑꯦꯂꯚꯦꯟ ꯁ꯭ꯋꯥꯏꯗ ꯇꯨꯝꯃꯦ ꯑꯗꯨꯝ ꯃꯔꯤ ꯁ꯭ꯋꯥꯏꯗ ꯍꯧꯒꯠꯂꯦ ꯋꯥꯔꯤ ꯃꯈꯥꯏ ꯁꯥꯏꯒꯠꯂꯦ ꯊꯦꯡꯉꯅꯕꯗ
ꯑꯥ
ꯑꯩ ꯃꯗꯨ ꯀꯥꯏꯍꯟꯗꯦ ꯍꯣꯏ ꯁꯟꯗꯦꯒꯨꯝꯕꯗꯕꯨꯗꯤ ꯈꯔ ꯊꯦꯡꯉꯦ ꯍꯥꯏꯗꯗꯤ ꯔꯦꯁꯀꯨꯝꯕ ꯋꯤꯛꯇꯨ ꯁ ꯇꯧꯊꯣꯛꯄ ꯑꯗꯨꯝ ꯌꯥꯎꯋꯏꯀꯣ
ꯑꯣꯝ
ꯑꯇꯩ ꯃꯇꯝꯗꯤ ꯃꯥꯏ ꯉꯟꯅꯗꯤ ꯍꯧꯒꯠꯂꯦ ꯂꯥꯏꯔꯤꯛ ꯄꯥꯕ ꯄꯥꯖꯕꯗꯨꯅ ꯑꯃ ꯑꯣꯏꯈ꯭ꯔꯒ ꯊꯣꯡ ꯇꯧꯕꯅ ꯑꯃ ꯑꯣꯏꯖꯒ꯭ꯔ ꯈ ꯑꯣꯏꯣ
ꯎꯝ
ꯑꯗꯨꯝ ꯑꯗꯨꯕꯨꯗꯤ ꯇꯧꯋꯤ
ꯅꯪ ꯅꯪꯂꯤ ꯀꯩ ꯃꯤꯟ ꯆꯠ ꯊꯔꯔꯕꯕ ꯅꯪꯦ
ꯉꯔꯥꯡꯁꯦ ꯁꯧꯒ꯭ꯔꯤ ꯇꯧꯁꯜꯂꯦ
ꯁꯧꯀꯔꯤ ꯑꯩꯗꯤ ꯉꯁꯤ ꯑꯌꯨꯛꯇꯤ ꯍꯋꯥꯏ ꯑꯣꯏꯅ ꯇꯧꯔꯅꯤ
ꯍꯋꯥꯏ ꯅꯨꯡꯇꯤ ꯆꯥꯕꯁꯨ ꯅꯨꯡꯉꯥꯏꯇꯕꯅꯤ ꯍꯦꯛ ꯑꯃ ꯆꯥꯎꯈꯠꯅꯣ
ꯍꯋꯥꯏ ꯀꯥꯡꯊꯛ ꯑꯃꯒ ꯉ ꯌꯥ ꯌꯅ ꯅ ꯉꯁꯔ
ꯁꯦꯁ ꯅꯪꯗꯤ ꯅꯪꯗꯗꯤ ꯍꯤꯗꯥꯛ ꯍꯥꯎꯏꯅꯤ ꯑꯗꯨꯗꯤ ꯅꯪ ꯑꯌꯥꯏꯒ ꯆꯥꯏꯈꯤꯅꯅꯤ
ꯑꯥꯎ ꯇꯥꯏ ꯉꯥꯏ ꯒ ꯄꯆꯜ ꯂꯇꯅ ꯊꯨꯅ ꯆꯥꯊꯣꯛꯏꯗꯨꯕꯨ ꯑꯩꯁ ꯂꯨꯄꯥ ꯆꯥꯝꯃꯩ ꯂꯩꯔꯒ ꯇꯔꯦꯠ ꯇꯧꯔꯤ ꯇꯔꯦꯠ ꯇꯨꯡꯉꯣ ꯃꯁꯥꯗꯣ ꯆꯣꯠ ꯆꯣꯠ ꯂꯥꯎꯋꯦꯅ ꯑꯃꯨꯛ ꯍꯥꯏꯖꯤꯇꯪꯁꯨꯛ ꯇꯧꯋꯦ ꯄꯨꯂꯞ ꯊꯣꯡꯑꯣ ꯆꯥꯊꯣꯛꯄꯅꯤ
ꯁꯉꯥꯏ ꯂꯩ ꯏꯂ ꯐꯁꯔꯕꯨ ꯊꯪꯤ
ꯑꯣ ꯍ
ꯅꯪ ꯀꯩꯅꯣꯒꯨꯝꯕ ꯂꯩꯕ꯭ꯔꯣ ꯅꯪꯒꯤ ꯀꯩ ꯍꯥꯏꯅꯤ ꯅꯪꯒꯤ ꯅꯃꯥꯟꯅꯕ ꯀꯩꯅꯣꯒꯨꯝꯕ ꯐꯤꯖꯤꯛꯁ ꯀꯦꯃꯤꯁꯇ꯭ꯔꯤꯒꯨꯝꯕ ꯇꯥꯛꯄ ꯈꯪꯅꯕꯒꯨꯝꯕ ꯂꯩ ꯭ꯔꯣ ꯈꯣꯗꯤ ꯆꯪꯒꯨꯝꯕ ꯆꯠꯄ ꯅꯠꯇꯦ ꯅꯠꯇꯦ ꯐꯤꯖꯤꯛꯁ ꯀꯦꯃꯦꯁꯇ꯭ꯔꯤ ꯍꯥꯏꯕꯅꯤ
ꯀꯔꯤꯕ ꯇꯤꯁꯤꯦ
ꯅꯠꯇꯦ ꯐꯤꯖꯤꯛꯁꯀꯨꯝꯕ ꯀꯦꯃꯤꯁꯇ꯭ꯔꯤꯒꯨꯝꯕ ꯇꯥꯛꯄ ꯁꯥꯏꯁꯀꯤ ꯇꯥꯕ꯭ꯔꯣ
ꯍꯥ
ꯑꯣ ꯑꯣ ꯇꯥꯕꯤꯔ ꯇꯃꯣ
ꯇꯥꯏꯌꯦ ꯇꯥꯏꯌꯦ ꯑꯩ ꯇꯥꯏꯌꯦ
ꯑꯣ ꯅꯪꯒꯤ ꯀꯩꯅꯣ ꯐꯤꯖꯤꯛꯁ ꯀꯦꯃꯦꯁꯇ꯭ꯔꯤꯒꯨꯝꯕ ꯍꯣꯝ ꯇꯌꯨꯇꯔ ꯆꯠꯄ ꯐ꯭ꯔꯦꯟꯒ ꯂꯩꯕ꯭ꯔꯥ ꯈꯪꯒꯦ ꯇꯧꯕ
ꯂꯩꯇꯦꯗ
ꯑꯩ ꯁꯨꯝ ꯊꯤꯕꯅꯤ ꯍꯣꯏ ꯑꯣꯖꯥ ꯑꯃꯅ ꯍꯥꯏꯐꯦꯠ ꯂꯩꯅꯦ ꯍꯥꯏꯕꯤꯔꯛꯑꯣꯅ ꯍꯥꯏꯕ
ꯎꯝ
ꯃꯣꯏ ꯀꯣꯆꯤꯡ ꯑꯃꯒꯤ ꯁꯨꯝ ꯄꯥꯝꯃꯦꯅ ꯍꯪꯉꯛꯄ ꯑꯗꯨꯗ ꯕ꯭ꯔꯣꯔꯗꯗꯤ ꯂꯩꯕ꯭ꯔꯥ ꯑꯅ ꯕ꯭ꯔꯣꯔꯗꯗꯤ ꯃꯌꯥꯝ ꯑ ꯃꯤꯁꯦ ꯃꯌꯥꯝ ꯇꯤꯟꯅꯩꯗꯅ
ꯁꯥꯏꯁꯄꯤ ꯂꯧꯔꯤꯕ ꯑꯗꯨꯝ ꯊꯧꯅꯦ ꯑꯗꯨꯅꯦ ꯂꯥꯏꯔꯤꯛ ꯍꯩꯇꯕꯖꯥꯠꯅꯦ ꯃꯣꯏ
ꯑꯗꯨꯝ ꯑꯗꯨꯝꯅ ꯍꯥꯏꯒꯗꯔ
ꯑꯩꯈꯣꯏꯗꯤ ꯀꯥꯃꯔꯁ ꯂꯧ ꯂꯧꯅ ꯗꯥ ꯔꯟꯖꯟ ꯍꯣꯏ ꯑꯣꯖꯥ ꯑꯣꯏꯒꯥꯔꯦ
ꯃꯥꯅꯦ ꯃꯥꯅꯦ ꯃꯥꯗꯤ ꯀꯨꯏꯔꯦꯗ ꯑꯣꯏꯕ ꯅꯠꯇ꯭ꯔꯥ
ꯃꯥꯁꯇꯔ ꯀꯥꯕꯗꯩ ꯑꯗꯨꯝ ꯑꯣꯏꯒꯔꯦꯕ ꯀꯣꯂꯦꯖ ꯀꯥꯏꯀꯥꯟꯗꯒꯤꯕꯨ ꯑꯣꯏꯔꯝꯃꯥꯅꯤ
ꯎꯝ ꯃꯥꯗꯤ ꯀꯨꯏꯔꯝꯃꯅꯤ ꯆꯠꯄ ꯑꯗꯨꯅ
ꯀꯥꯃꯁ ꯇꯥꯛꯎꯒ ꯍꯥꯏꯔꯗꯤ ꯉꯝꯃꯣꯏꯍꯦ ꯑꯩ ꯉꯝꯗꯧ ꯃꯥꯟꯗꯦ ꯅꯪꯕꯨꯗꯤ ꯉꯝꯅꯤ ꯉꯝꯕꯨꯗꯤ ꯉꯝꯅꯤꯕ ꯑꯗꯨꯒ ꯌꯥꯝꯅ ꯃꯅꯨꯡ ꯆꯪꯕ ꯁꯨꯡꯉꯝ ꯉꯝꯃꯥꯔꯣꯏ ꯈꯪꯉꯦ ꯃꯅꯨꯡ ꯈꯪ ꯈꯪꯗꯦꯕ ꯏꯁꯥꯖꯦ ꯑꯗꯨ ꯇꯥꯛꯑ-ꯇꯥꯛꯑꯕꯨꯗꯤ ꯍꯩꯔꯛꯀꯅꯤꯀꯣ
ꯍꯦꯔꯥ ꯇꯥꯂꯛꯑ ꯂꯣꯏꯔꯦꯗ ꯀꯌꯥꯝ ꯂꯨꯅꯤꯒꯦ ꯂꯥꯏꯔꯤꯛꯅ ꯂꯨꯒꯦ ꯂꯨꯔꯥꯗꯅ
ꯑꯍꯥꯟꯕ ꯇꯥꯛꯄꯩꯗꯤ ꯈꯤꯇꯪꯗꯤ ꯁꯣꯏꯗꯧ ꯃꯥꯜꯂꯦ
ꯑꯩꯗꯤ ꯀꯩꯅꯣꯒꯗꯣ ꯇꯥꯛꯄ ꯉꯝꯃꯅꯤ ꯍꯧꯖꯤꯛꯇꯤ ꯑꯦꯂꯤꯁꯅꯒ ꯇꯥꯛꯄ ꯏꯟꯇ꯭ꯔꯅꯦꯁꯅꯦꯜ ꯕꯤꯖꯤꯅꯦꯁ ꯀꯥ ꯍꯥꯏꯕꯗꯣ
ꯎꯝ
ꯗꯤ ꯉꯝꯃꯅꯤ ꯐꯖꯅ ꯑꯗꯨꯃꯗꯤ ꯉꯝꯃꯅꯤ ꯉꯝꯕꯨꯗꯤ ꯉꯝꯅꯤꯗ ꯇꯥꯃꯣ ꯑꯩꯈꯣꯏꯒꯤ ꯑꯣꯖꯥ ꯇꯥꯛꯂꯛꯏꯕ ꯃꯌꯥꯝꯁꯤꯅ ꯖꯨꯠ ꯆꯥꯗꯅ ꯇꯥꯛꯄꯤꯔꯛꯄꯁꯤꯗꯀꯣ ꯂꯣꯏ ꯁꯣꯏꯕꯩ ꯋꯥꯅꯦ ꯅꯤꯌꯣꯝ ꯆꯨꯝꯅ ꯂꯣꯏ ꯇꯥꯛꯄꯤꯔꯛꯑꯗꯤ ꯉꯝꯒꯗꯧꯕꯅꯦ ꯀꯗꯥꯏꯗꯒꯤ ꯁꯥꯔ ꯙꯤꯔꯦꯟꯒꯤ ꯈꯨꯇꯥꯛꯇꯨꯗꯕꯨ ꯀꯔꯤ ꯂꯥꯏꯔꯤꯛ ꯍꯩꯕ ꯀꯔꯝꯕꯅ ꯈꯪꯗꯣꯏꯅꯣ
ꯎꯝ
ꯈꯤꯇꯪ ꯗ ꯑꯣꯏꯁꯨ ꯍꯥꯏꯗꯤ
ꯇꯨꯌꯦꯐ ꯐꯥꯎꯕ ꯑꯩꯈꯣꯏ ꯁꯥꯏꯟꯁ ꯂꯧꯔꯛꯄꯅꯤꯅ ꯑꯗꯨ ꯇꯨꯌꯦꯐ ꯐꯥꯎꯕꯗꯤ ꯐꯅꯥꯌꯥꯝ ꯇꯥꯛꯄ ꯉꯝꯅꯤꯕ ꯀꯔꯥꯏꯗꯩ ꯑꯇꯩꯁꯤꯗꯤ ꯀꯣꯂꯦꯖꯇꯩ ꯍꯧꯒꯔꯦ ꯕ꯭ꯂꯦꯡ ꯆꯠꯈꯤꯕ ꯇꯨꯏꯁꯟꯒꯨꯝꯕ ꯀꯣꯆꯤꯡꯒꯨꯝꯕꯁꯨ ꯆꯠꯇꯃꯤꯅ
ꯃꯥꯅꯦ
ꯁꯥꯔ ꯕꯤꯔꯦꯟ ꯑ ꯇꯨꯏꯁꯟꯒꯨꯝꯕ ꯀꯣꯆꯤꯡꯒꯨꯝꯕ ꯌꯥꯝ ꯆꯠꯅꯩꯗ ꯀꯣꯂꯦꯖ ꯀꯥꯔꯤꯉꯩꯗꯗꯤ
ꯑꯁ ꯆꯠꯄꯨ ꯆꯠꯂꯛꯇ꯭ꯔꯦꯗ ꯀꯣꯂꯦꯖꯀꯤ ꯍꯥꯏꯗꯤ ꯇꯥꯛꯏꯗꯣ ꯅꯤꯌꯣꯝ ꯆꯨꯝꯅ ꯑꯗꯨꯝ ꯇꯥꯛꯑꯃꯤꯅ ꯑꯗꯨꯝ ꯌꯥꯒ꯭ꯔꯦꯕ ꯁꯥꯔ ꯇꯤꯀꯦꯟꯅꯒ ꯇꯥꯛꯄꯗꯣ ꯑꯗꯨꯝ ꯒ꯭ꯌꯥꯟ ꯑꯗꯨꯝ ꯇꯥꯈꯤꯕ
ꯇꯨꯝꯕ ꯍꯧꯒꯠꯂꯥꯃꯤꯅ ꯅꯣꯡꯃꯒꯤ ꯁꯤꯟꯊꯥ ꯄꯥꯡꯅꯕ ꯇꯧ ꯇꯥꯃꯤꯅꯦ ꯅꯪꯗꯤ
ꯃꯥꯅꯦ
ꯅꯣꯛꯉꯥꯜꯂꯒ ꯂꯥꯏꯔꯤꯛ ꯅꯨꯃꯤꯠ ꯇꯥꯔꯁꯨ ꯂꯥꯏꯔꯤꯛ ꯂꯥꯏꯔꯤꯛ ꯇꯗ ꯎꯃꯟꯗꯅ ꯀꯣꯛꯁꯦ ꯂꯥꯏꯔꯤꯛ ꯆꯪꯉꯨ ꯌꯥꯗ꯭ꯔꯦꯅꯦ
ꯑꯦꯗ ꯅꯪ ꯂꯥꯏꯔꯤꯛ ꯍꯩ ꯌꯥꯔꯦ ꯀꯩꯅꯣꯗꯨꯗꯤ ꯅꯪ ꯂꯥꯏꯔꯤꯛ ꯍꯩꯕ ꯌꯥꯔꯦ ꯀꯩꯅꯣ
ꯂꯥꯏꯔꯤꯛ ꯍꯩꯕ ꯌꯥꯔꯦ ꯍꯩꯇꯕꯗ ꯉꯥꯏꯔꯦ ꯂꯥꯏꯔꯤꯛꯁꯤꯗꯤ ꯄꯨꯃꯜ ꯂꯥꯛꯃꯜꯒꯥꯔꯦꯗ
ꯄꯥꯍꯧꯕ ꯌꯥꯔꯦ ꯀꯩꯅꯣ ꯅꯪ ꯁꯤ ꯖꯤ ꯑꯦꯜꯁꯨ ꯀꯨꯏꯗ꯭ꯔꯦꯌꯦ ꯅꯪ ꯑꯗꯨꯝ ꯄꯥꯊꯔꯣ ꯀꯩꯅꯣ ꯑꯗꯨꯗꯤ ꯑꯩ ꯁꯤꯒꯤ ꯃꯅꯨꯡꯗ ꯁꯤ ꯇꯧꯗ ꯌꯥꯗꯕꯅꯤ ꯀꯥꯏꯅꯒ ꯅꯣꯡꯃꯒꯤ
ꯅꯨꯃꯤꯠ ꯁꯨꯝ ꯁꯨꯝ ꯆꯪꯖꯤꯜꯂꯛꯏꯃꯤꯅ ꯃꯇꯝꯁꯤ ꯁꯨꯝ ꯍꯧꯖꯜꯂꯛꯏꯃꯤꯅ ꯉꯁꯤ ꯇꯥꯡ ꯑꯅꯤ
ꯗꯦꯁꯇꯨꯅꯕꯨ ꯈꯔ ꯀꯩꯅꯣ ꯑꯣꯏꯔꯤ ꯍꯥꯏꯕꯕꯨꯗꯤ ꯗꯤ ꯍꯣꯏ ꯈꯜꯂꯁꯨ ꯈꯟꯗ꯭ꯔꯁꯨ ꯃꯗꯨꯕꯨꯗꯤ ꯀꯣꯆꯤꯡꯅꯤ ꯅꯪ ꯀꯩꯅꯣꯗꯨꯗꯤ ꯁꯤꯖꯤꯑꯦꯜꯗꯨꯅꯗꯤ ꯃꯔꯨ ꯑꯣꯏ ꯍꯜꯂꯣ ꯀꯩꯅꯣ
ꯍꯥꯏꯌꯨ ꯍꯥꯏꯌꯨ ꯇꯥꯔꯤ
ꯇꯥꯔꯤ ꯅꯪ ꯀꯩꯅꯣ ꯀꯟꯅ ꯀꯥꯔꯦꯟ ꯑꯦꯐꯤꯌꯥꯔ ꯌꯥꯎꯕꯗꯣ ꯅꯨꯡꯉꯥꯏꯔꯤꯕꯣ
ꯀꯥꯔꯦꯟ ꯑꯦꯐꯤꯌ꯭ꯔꯁꯇꯣ ꯑꯩꯗꯣ ꯀꯩꯅꯣꯗꯩꯅꯦ ꯇꯦꯛꯁꯕꯨꯛꯀꯤ ꯑꯣꯖꯥ ꯅꯨꯄꯤ ꯀꯥꯔꯇꯤ ꯃꯦꯝ ꯑꯥꯅ ꯃꯥꯅ ꯇꯥꯛꯄꯗ ꯌꯦꯡꯉꯦ ꯃꯥꯒꯤ ꯑꯃ ꯍꯥꯞ ꯏꯌꯥꯔꯤ ꯀꯔꯣꯅꯣ ꯂꯔꯤꯣ ꯇ ꯀ ꯅꯨꯡꯉꯅꯤ ꯌꯦ
ꯑꯣ ꯑꯅ ꯀ ꯁꯤꯥꯎꯗꯅꯦ ꯃꯣꯏꯦ ꯀꯔꯦꯟ ꯐꯤꯌꯥꯔꯁꯦ ꯑꯗꯨꯝ ꯏꯁꯇꯦꯇꯤꯛꯀꯤ ꯄꯥꯁꯁꯨ ꯑꯗꯨꯝ ꯌꯥꯎꯗꯥꯏꯅꯦ
ꯄꯩꯁꯥ ꯊꯤꯗꯕꯤꯅꯤ ꯀꯔꯤ ꯍꯥꯏꯕꯅꯣ ꯍꯥꯏꯕꯗꯣ
ꯑ ꯅꯠꯇꯦ ꯀꯔꯤ ꯐꯔ ꯁꯤ ꯃꯣꯏꯒꯤ ꯁꯤ ꯖꯦꯜꯒꯤ ꯁꯔꯨꯛ ꯈꯤꯪ ꯁꯤ ꯖꯦꯜꯒꯤ ꯅꯠꯇ꯭ꯔꯥ
ꯑ ꯊꯤꯖꯒꯦ
ꯑꯣ ꯃꯣꯏ ꯁꯤꯖꯦꯜꯁꯦ ꯀꯔꯤ ꯐꯦꯠꯁꯨ ꯍꯪꯉꯤ ꯑꯗꯨꯒ ꯏꯁꯇꯦꯇꯦꯇꯤꯛ ꯑꯣꯏꯕ ꯄꯥꯔꯠꯁꯨ ꯑꯗꯨꯝ ꯍꯪꯗꯥꯏꯅꯦ
ꯎꯝ
ꯅ ꯃꯃꯥꯡꯗ ꯊꯥꯔꯨꯕꯗ ꯀꯩꯅꯣꯒꯤ ꯍꯪꯉꯛꯈꯤꯕꯅꯤꯅ ꯑꯃ ꯅꯨꯡꯁꯤꯠ ꯃꯃꯤꯡ ꯂꯨ ꯀꯩꯅꯝ ꯂꯩꯕꯗꯣ
ꯀꯩ ꯂꯩꯕ ꯍꯪꯉꯤꯅꯣ ꯑꯩꯖ
ꯀꯩꯅꯣꯒꯤ ꯅꯨꯡꯁꯤꯠ ꯃꯃꯤꯡ ꯑꯃ ꯋꯤꯟꯗ ꯂꯨ ꯍꯥꯏꯕ꯭ꯔꯥ ꯀꯩꯅꯣꯝꯃ ꯂꯩꯕꯗꯨꯣ ꯀ꯭ꯂꯥꯁ ꯇꯦꯟꯗꯩꯅꯝ ꯌꯥꯎꯕꯈꯛ ꯑꯣꯏꯕꯅꯤꯅ ꯑꯩꯅꯣ ꯊꯥꯔꯨ ꯀꯥꯟꯗ ꯑꯗꯨꯝꯀꯥꯟ ꯍꯪꯉꯛꯈꯤꯕꯅꯤ ꯀꯩꯅꯗꯗꯒꯤ ꯈꯪꯉꯤ ꯑꯣ ꯃꯣꯏ ꯏꯁꯇꯤꯇꯤ ꯄꯥꯠꯁꯨ ꯌꯥꯎꯕ ꯑꯣꯏꯔꯦ ꯀ ꯑꯗꯨꯃꯥꯏꯅ ꯈꯜꯂꯦ ꯈꯠ ꯈꯒꯠꯗꯤ ꯑꯗꯨꯝ ꯄꯥꯔꯕ ꯅꯠꯇ꯭ꯔꯅꯦ
ꯏꯁꯇꯦꯇꯤꯛꯁꯤꯖꯤ ꯀꯁꯨ ꯀꯔꯤꯦꯅ ꯐꯤꯦꯔꯁꯤ ꯄꯨꯟꯗꯣꯏꯏ ꯑꯩꯈꯣꯏꯁ ꯁꯤꯒꯤ
ꯃꯥꯅꯦ ꯃꯥꯅꯦ ꯍꯥꯏꯗꯤ ꯃꯄꯨꯟꯗꯒꯤ ꯑꯩꯒꯤ ꯍꯥꯏꯔꯒ ꯀꯩꯅꯣꯗꯣ ꯀꯔꯤ ꯉꯔꯥꯡꯗꯒꯤ ꯆꯠꯅꯕ ꯍꯧꯈ꯭ꯔꯕꯅꯦ ꯃꯥ
ꯑꯦꯁꯦꯇꯤꯛ ꯖꯤ ꯀꯦꯗꯒꯤ ꯀꯔꯦꯟ ꯑꯦꯐꯤꯌꯔꯁꯁꯦ ꯀꯣꯏꯁꯟ ꯃꯉꯥ ꯇꯔꯨꯛ ꯌꯥꯝꯉ
ꯑꯥ ꯇꯥꯏꯀꯣ ꯅꯪꯒꯤ ꯑꯃꯨꯛ ꯃꯥꯡꯉꯦ ꯅꯪꯒꯤꯁꯦ ꯅꯦꯠꯋꯥꯛ ꯌꯥꯗꯕ꯭ꯔꯣ ꯇꯃꯣ ꯇꯕꯤꯔꯦ
ꯇꯔꯥꯕ ꯀꯒ ꯋꯥꯦ ꯀꯩ ꯃꯊꯦꯜ ꯍꯥꯎꯔꯤꯒꯦ ꯍꯧꯖꯤꯛꯀꯥꯟꯁꯤꯕꯨꯣ ꯑꯍꯥꯎꯕꯗꯤ ꯆꯥꯛ ꯆꯥꯔꯝꯃꯅꯣꯏ ꯑꯗꯨꯅ ꯃꯦꯔꯥꯃꯦꯁꯇ ꯀꯔꯤꯅꯣ
ꯃꯔ ꯑꯃ ꯁꯤ ꯍꯧꯖꯤꯛꯇꯤ ꯑꯆꯝꯕꯅ ꯍꯥꯎꯋꯦꯗ ꯅꯨꯡꯁꯥ ꯁꯥꯕꯅꯤꯅ ꯊꯥꯎꯔꯤꯩ ꯀꯥꯁꯨ ꯆꯥꯅꯤꯡꯗꯦ ꯑꯆꯝꯕ ꯆꯝꯐꯨꯠꯀꯨꯝꯕ ꯑꯩꯅ ꯅꯨ ꯅꯕꯨ ꯍꯩꯅꯔꯦꯅ ꯆꯝꯐꯨꯠ ꯑꯃ ꯃꯣꯔꯣꯛ ꯃꯦꯞꯄ ꯃꯆꯥ ꯑꯃ ꯇꯧꯁꯤꯜꯂꯒ ꯆꯥꯕꯗ ꯅ ꯑꯣꯏꯅ ꯍꯥꯎꯋꯦꯗ ꯇꯥꯃꯣ ꯁꯤꯡꯖꯨ ꯀꯩ ꯍꯥꯞꯆꯤꯜꯂꯒ ꯀꯣ ꯑꯗꯨ ꯅ ꯀꯩꯅꯣ ꯅꯍꯥꯋꯥꯏꯗ ꯆꯩꯁ ꯆꯥꯅꯤꯡꯁꯤꯗꯅ ꯍꯣꯏ ꯁꯧ꯭ꯔꯤꯒꯨꯝꯕꯁꯨ ꯑꯗꯨꯝ ꯆꯥꯕ ꯌꯥꯏ ꯑꯇꯣꯞꯄꯗꯤ ꯀꯩꯁꯨ ꯆꯥꯅꯤꯡ ꯍꯧꯖꯤꯛꯀꯥꯟꯅ ꯆꯥꯅꯤꯡꯗꯦ ꯩꯅ ꯊꯥꯎꯔ ꯇꯥꯕ ꯄꯣꯗꯤ
ꯀꯥꯡꯁꯨꯅꯤ ꯂ ꯍꯥꯎꯗ
ꯎꯝ ꯑꯗꯨꯗꯤ ꯀꯥꯡꯁꯣꯏꯒꯨꯝꯕ ꯑꯆꯝꯕ ꯀꯩꯅꯣꯅ ꯎꯝ ꯑꯩꯈꯣꯏ ꯈꯥꯎ ꯆꯪꯗꯕ ꯄꯣꯠ ꯀꯩꯁꯦ ꯂꯣꯏ ꯍꯥꯎꯔꯦ ꯍꯧꯖꯤꯛ ꯀꯥꯟꯗꯤ
ꯇꯥꯡꯖ ꯇꯥꯡꯖꯗ
ꯇꯥꯡ ꯇꯔꯥ ꯇꯨꯛꯂ ꯀꯩꯅꯣ ꯑꯣꯏꯕꯅꯦ ꯅꯪ ꯀꯥꯡ ꯀꯦꯖꯤ ꯆꯥꯔꯖ ꯇꯧꯕ ꯂꯩꯕ꯭ꯔꯣ ꯈꯪꯍꯧꯔꯣꯏ ꯏꯗꯃꯨꯛ ꯍꯞꯇꯥ ꯑꯃ ꯍꯧꯖꯤꯛꯦ ꯍꯞꯇꯥ ꯑꯃ ꯍꯧꯖꯤꯟꯈ꯭ꯔꯦ ꯂꯣꯏꯔꯛꯑꯅꯤ ꯍꯞꯇꯥ ꯑꯅꯤꯃꯨꯛ ꯂꯩ ꯑꯗꯇꯩꯗꯤ ꯃꯊꯪ ꯉꯞꯇꯥꯗꯤ ꯈꯪꯍꯧꯗꯕꯅꯤ ꯈꯪꯍꯧꯗꯕꯅꯤ ꯊꯥ ꯑꯃꯅꯤ ꯊꯥ ꯑꯃ ꯆꯠꯄ ꯍꯥꯏꯁꯦ ꯈꯪꯍꯧꯗꯕꯅꯤ ꯍꯞꯇꯥ ꯑꯃꯃꯝ ꯁꯨꯡꯆꯠꯈꯤꯅꯤ ꯊꯥ ꯑꯃ ꯂꯣꯏꯈꯤꯅꯤ
ꯎ ꯃꯇꯝꯅ ꯀꯅꯥꯕꯨꯁꯨ ꯉꯥꯏꯗꯦ ꯇꯧꯔꯦ ꯑꯗꯨꯝ ꯆꯠꯈꯤ ꯑꯗꯨꯝ ꯆꯠ
ꯎ ꯃꯥꯅꯤ ꯃꯥꯅꯤ ꯑꯩꯈꯣꯏ ꯆꯠꯂꯅꯤ ꯂꯩꯍꯧꯒꯗꯣꯏ ꯑꯩꯈꯣꯏ ꯈꯛꯇꯅꯤ ꯑꯩꯈꯣꯏꯒꯤ ꯂꯩꯣꯏꯍꯧꯣꯏꯗꯕ ꯃꯌꯥꯝꯗꯨꯅꯤ ꯆꯠꯀꯗꯣꯔꯤꯕ ꯁꯤ ꯃꯇꯝ ꯈꯛꯇꯅꯤ ꯏꯟꯅꯕ ꯉꯝꯍꯧꯔꯨꯔꯤꯁꯦ ꯑꯩꯅꯤ
ꯎꯝ
ꯅꯍꯧꯕꯝꯒꯤ ꯃꯊꯧ ꯇꯥꯏ ꯍꯈꯣꯏ ꯆꯍꯤ ꯃꯇꯥꯡꯁꯤꯒ ꯍꯥꯏꯔꯒꯗꯤꯀꯣ ꯑꯉꯥꯡ ꯑꯣꯏꯔꯤꯉꯥꯏꯅ ꯉꯥꯡ ꯑꯣꯏꯔꯤꯉꯩ ꯃꯇꯝꯅꯤ ꯅꯍꯥ ꯑꯣꯏꯔꯤ ꯍꯗꯤꯕꯨ ꯏꯒꯗ ꯈꯔ ꯌꯥꯡꯅ ꯁꯨꯖꯜꯍꯧꯗ꯭ꯔꯒꯗꯤ ꯌꯥꯔꯣꯏꯗꯣꯔꯤꯕꯅꯤ ꯍꯦꯛꯇ ꯅꯠꯇ꯭ꯔꯥ
ꯁꯠꯄꯒꯠꯇꯨ
ꯆꯄ ꯀ ꯁꯤꯗꯥ ꯆꯗꯥ ꯂꯧꯕꯒ
ꯃꯥꯅꯦ ꯃꯥꯅꯦ ꯃꯥꯅꯦ ꯁꯥꯥ ꯆꯥꯕꯁꯨ ꯌꯥꯎ ꯆꯥꯕꯁꯨ ꯅꯪ ꯍꯧꯖꯤꯛ ꯇꯥꯟꯁꯤꯜꯍꯧꯕꯗꯨꯅ ꯍꯌꯦꯡ ꯋꯥꯏꯕꯨ ꯑꯗꯨꯕꯨꯗꯤ ꯃꯤꯑꯣꯏꯕ ꯑꯃꯒꯤ ꯀꯩꯅꯣꯅꯤꯗꯅ ꯁꯥꯔꯀꯜ ꯑꯃ ꯀꯂꯝꯣ ꯃꯅꯤꯗꯅ ꯅꯪꯒꯤꯅꯦꯋꯥꯛꯁꯦ ꯈꯔ ꯆ
ꯇꯨꯝꯃꯒ ꯆꯥꯝꯃꯒ ꯆꯠꯄꯒꯗꯅꯦꯕ ꯑꯩꯈꯣꯏꯅ ꯃꯇꯝ ꯂꯣꯏꯁꯤꯜꯂꯤꯁꯦ ꯅꯠꯇ꯭ꯔꯣ
ꯃꯥꯅꯦ ꯃꯥꯅꯤ ꯃꯗꯨ ꯍꯥꯏꯩꯅꯩ ꯁꯤꯖꯤꯟꯅꯕꯊꯧꯁ ꯇꯥꯏ
ꯇꯨꯝꯕꯗ ꯌꯦꯡꯉ ꯄꯨꯡ ꯃꯥꯄꯟ ꯇꯔꯥꯗꯤ ꯐꯨꯡꯕ ꯑꯗꯨꯝ ꯂꯩꯔꯝꯃꯅꯦꯕ
ꯃꯥꯅꯦ
ꯍꯛ ꯀꯝ ꯂꯒ ꯑꯩꯥꯏꯔꯦ
ꯃꯥꯅꯦ ꯃꯥꯅꯦ ꯁꯥꯀꯨ ꯇ